ꯍꯜꯂꯣ
ꯗꯤꯄꯤꯀꯥ
ꯍꯥꯎ
ꯄꯗ ꯏꯩꯅ
ꯍꯣꯔꯦꯟ ꯅꯨꯡꯗꯥꯡꯒꯤ ꯊꯣꯡꯅꯕ ꯅ ꯄꯤꯔꯛꯃꯜꯂꯤ
ꯑꯣ ꯊꯣꯡꯅꯕ
ꯊꯣꯡꯅꯕ ꯅꯠꯇꯦ ꯀꯥꯡꯁꯨꯨꯗꯧꯅꯕ
ꯑ
ꯍꯥꯥ ꯀꯥꯏ ꯑꯣ ꯍꯣꯏ ꯇꯎꯖꯦ ꯑꯥꯎ
ꯐꯩꯔꯥ
ꯑꯣ ꯈꯦꯆꯤ ꯇꯧꯁꯦ ꯍꯥꯏꯔꯤꯕ ꯀꯥꯡꯗ ꯀꯥꯡꯗꯨ ꯀꯔꯝ ꯀꯥꯟꯗꯅꯣ ꯇꯥꯡ ꯀꯌꯥꯗꯅꯣ
ꯀꯥꯡꯗꯣ ꯇ ꯍꯇꯥꯗ ꯑꯩꯈꯣꯏ ꯀꯧꯔꯔꯣꯏ ꯍꯥꯏꯕ꯭ꯔꯣ
ꯈꯪꯗꯦ ꯃꯥꯗꯤ ꯇ꯭ꯔꯦꯅꯤꯡꯒꯤ ꯆꯠꯈꯤꯗꯨꯅꯦ ꯀꯥꯡ ꯀꯔꯝ ꯀꯥꯟꯗꯅꯣ
ꯃꯥꯁꯨ ꯌꯥꯎꯕ꯭ꯔꯣ ꯑꯗꯨꯁ ꯑꯩꯗ
ꯌꯥꯎꯔꯝꯒꯅꯤꯑ ꯃꯥ ꯑꯦ ꯃꯥ ꯌꯥꯎꯔꯝꯒꯅꯤ ꯀꯩꯅꯣꯅꯤ ꯃꯥ ꯌꯥꯎꯗ ꯌꯥꯎ ꯂꯩ ꯑꯗꯨ
ꯍꯗꯤꯃꯤ
ꯆꯁ ꯅꯃꯁ ꯊꯒꯤ ꯋꯥꯂꯤ ꯍꯥꯏꯌꯦ ꯀ ꯑꯣ ꯖꯨꯂꯥꯏꯗ ꯑꯣꯏꯗꯤ ꯩꯅ ꯋꯥꯠꯂꯤꯕ ꯅ ꯍꯗ ꯀꯣꯏ ꯀꯥꯡꯗ ꯆꯅꯤ ꯑ ꯏꯁ ꯊꯣꯡꯗꯕꯤ ꯑꯩꯁꯦ ꯈꯪꯕ꯭ꯔꯥ ꯑꯩꯈꯣꯏ ꯃꯌꯥꯝꯁꯨ ꯆꯠꯦ ꯈ꯭ꯔꯑꯕꯀꯣ ꯑꯗꯨꯗꯑꯣꯏꯗꯤ ꯑꯩꯈꯣꯏ ꯃꯥꯅ ꯆꯠꯄꯒꯤ ꯆꯠꯂꯝꯗꯥꯏꯒꯤ ꯀ ꯀꯦꯕꯩꯗꯣ ꯈꯪꯕ꯭ꯔꯥ ꯀꯦꯕꯗꯨꯗ ꯀꯩꯅꯣ ꯇꯧꯔꯦꯕ ꯎꯝ ꯑꯩꯁꯨ ꯀꯦꯕ ꯌꯥꯎꯁꯟꯅꯩ ꯑꯗꯨꯗꯤ ꯑꯩꯁꯦ ꯑꯗꯨꯝ ꯀꯦꯔ ꯂꯩꯔꯦ
ꯑꯥ
ꯑꯗꯨꯝ ꯀꯦ ꯂꯩꯔꯦ ꯑꯗꯨꯗꯨꯒ ꯊꯣꯡꯒꯦ ꯇꯧꯔꯝꯕꯅꯦꯕ ꯑꯗꯨꯒꯅꯦ ꯑꯩ ꯆꯥꯛꯁꯦ ꯍꯇ ꯆꯥꯛ ꯂꯥꯝꯈꯠꯂꯛꯇꯅ ꯈꯣꯡꯒꯁꯦ ꯀꯛꯇꯛ ꯄ ꯅꯦꯛꯑꯒ ꯑꯩꯁꯦ ꯋꯥꯁꯜꯂꯛꯑꯕ ꯈꯪꯗ꯭ꯔꯥ ꯑꯗꯒꯤꯗꯤ ꯊꯣꯛꯑ ꯑꯩꯁꯦ ꯁꯒꯪ ꯈꯔ ꯆꯥꯕ ꯍꯧꯔꯦꯕ ꯈꯨꯝꯕ꯭ꯔꯥ ꯑꯩꯅ ꯁꯦꯝꯃꯦ ꯍꯥꯏꯕ ꯃꯣꯔꯣꯛ ꯑꯆꯥꯔꯗꯨꯒ ꯑꯗꯨꯗꯨꯒ ꯑꯃꯨꯛ ꯍꯥꯎꯔꯛꯇꯗꯅ ꯃꯌꯥꯏꯗ ꯍꯧꯒꯠꯂꯒ ꯈꯨꯠ ꯍꯥꯝꯗꯣꯛꯑꯒ ꯑꯃꯨꯛ ꯌꯦꯔꯨꯝ ꯑꯃ ꯑꯃꯨꯛ ꯉꯧꯔꯦ ꯀꯩꯝ ꯌꯥꯎꯗꯕꯤꯗ ꯊꯥꯎꯗ ꯍꯩꯖꯤꯜꯂꯒ ꯉꯧꯔꯦ ꯑꯗꯨꯗꯨꯒ ꯑꯃꯨꯛ ꯆꯥꯔꯦ ꯑꯗꯨꯅꯦ ꯑꯗꯨꯃꯥꯏꯅ ꯇꯧꯔ ꯂꯣꯏꯁꯤꯟꯈ꯭ꯔꯦ ꯆꯥꯛ ꯂꯥꯝꯍꯜꯂꯛꯇꯅ ꯅꯪ ꯉꯝꯃꯛꯇ꯭ꯔꯕ ꯅꯪꯉꯔꯣꯏꯗꯕ ꯑꯁꯤ ꯏꯟꯖꯥꯡ ꯊꯣꯡꯕꯗꯨꯗ ꯑꯗꯨꯃꯥꯏꯅ ꯆꯥꯔ ꯂꯣꯏꯁꯤꯟꯈ꯭ꯔꯦ ꯅꯣꯏꯗꯤ ꯅꯪꯅ ꯊꯣꯡꯕꯗ ꯍꯥꯎꯕ꯭ꯔꯣ
ꯃꯣꯏꯗꯤ ꯍꯥꯎ ꯑꯦꯦꯗꯤ ꯍꯥꯎ
ꯑꯣ ꯐꯔꯦ ꯐꯔꯦ ꯃꯣꯏ ꯍꯥꯎꯔꯃꯤꯅ ꯅꯪꯗꯤ ꯀꯔꯤꯒꯤ ꯍꯥꯎꯗ꯭ꯔꯤꯕ
ꯑꯩꯅ ꯎꯇꯤꯁꯦ ꯀꯌꯥ ꯄꯥꯝꯗꯕꯅꯣ ꯈꯪꯗꯦ ꯃꯣꯏꯗꯤ ꯌꯥꯝ ꯍꯥꯎꯋꯦ ꯍꯥꯏꯌꯦ
ꯑꯣ ꯐꯔꯦ ꯃꯌꯥꯝꯅ ꯄꯦꯟꯕꯤꯈ꯭ꯔꯤꯗꯣ
ꯐꯦꯟꯕꯤꯈ꯭ꯔꯦ ꯐꯦꯟꯕꯤꯔꯦ ꯃꯣꯏ ꯑꯣꯏꯗꯤ
ꯑꯩꯅ ꯊꯥꯖꯤꯟꯈꯔꯦ ꯅꯪꯒꯤ ꯀꯩꯅꯣꯗꯨꯅ ꯎ ꯆꯍꯨꯝ ꯑꯃꯝꯗꯨꯅ ꯀꯩꯗꯧꯔꯣꯕ ꯑꯩ ꯑꯣꯏꯔꯣꯕ
ꯊꯃꯣ ꯑꯏ ꯂꯎꯒꯦ ꯍꯛꯇ ꯑꯣꯔꯤꯌꯥꯕ꯭ꯔ ꯍꯥꯏꯁꯤꯕ
ꯑꯦ ꯅꯪꯗꯤ ꯑꯣꯏꯔꯣꯕꯨ ꯍꯥꯏ ꯗꯤ ꯌꯥꯔꯦ ꯀꯩꯗꯧꯕꯩ ꯑꯗꯨꯝ ꯂꯥꯏꯕꯗꯨꯕꯣ ꯅꯪꯒꯤ ꯋꯥꯍꯩ ꯑꯃꯝꯇ ꯗꯔꯀꯥꯔ ꯑꯣꯏꯔꯤꯁꯦ ꯎ
ꯌꯥꯎ ꯐꯂ ꯍꯥꯏꯅꯦ
ꯑꯣꯏ ꯔꯣꯍꯦ ꯑꯩꯩꯗꯤꯇꯪꯅꯦꯍꯦ ꯑꯗꯨꯗ ꯑꯩ ꯝ ꯑꯣꯏꯔꯦ ꯅꯪ ꯄꯩꯁꯥꯗꯣ
ꯎꯝ
ꯃꯥꯅ ꯑꯃꯨꯛ ꯁꯔ ꯄ꯭ꯔꯤꯌꯨ ꯕꯔꯠꯇꯗ ꯃꯤꯡ ꯀꯩꯀꯥ ꯑꯦꯗ꯭ꯔꯦꯁ ꯀꯩꯀꯥ ꯇꯧꯔꯒ ꯊꯥꯈꯤꯕꯒꯤ ꯏꯁꯀ꯭ꯔꯤꯟ ꯁꯣꯠ ꯑꯃꯨꯛ ꯂꯧꯔꯥ ꯊꯥꯔꯛꯈ꯭ꯔꯕꯅꯦ
ꯐꯔꯦ ꯐꯔꯦ ꯅꯪꯕꯨ ꯊꯥꯕꯤꯈꯔꯅꯦꯦ
ꯎꯝ ꯅꯅ ꯀꯩ ꯇꯔꯝꯃꯤꯕ
ꯏꯔꯨꯖꯂꯣꯏꯖ ꯉꯥꯏꯔꯤꯌꯦꯦ
ꯑꯩꯁꯨ ꯀꯣꯛ ꯑꯝꯇ ꯇꯨꯝꯃ ꯂꯨꯖꯒꯦ ꯇꯧꯅꯦ
ꯑꯥꯎ ꯑꯥꯎ ꯑꯩꯁꯨ ꯉꯍꯥꯟꯗꯒꯤꯩ ꯀꯣꯟꯗ ꯇꯨꯝꯒꯦꯅ ꯈꯜꯂꯒ ꯇꯨꯝꯗꯕꯤ ꯂꯩꯕ ꯉꯁꯤ ꯇꯨꯝꯊꯣꯛꯑꯦ
ꯎꯝ ꯑ ꯑꯩꯈꯣꯏ ꯃꯥꯅ ꯄꯤꯔꯨꯛꯃꯜꯂꯣꯅ ꯄꯤꯔꯨꯛ ꯑꯃꯨ ꯃꯜꯂꯔꯦ ꯇꯨꯝ ꯍꯧꯧ ꯇ ꯉꯥꯏꯔꯤꯦ ꯑꯩꯁꯨ ꯉꯁꯥꯏ ꯑꯗꯨꯝ ꯑꯗꯨꯃꯥꯏꯅ ꯆꯥꯛꯇꯣ ꯆꯥꯥꯁꯜꯂꯦ ꯑꯗꯨ
ꯑꯩꯁꯨꯃꯁꯤꯗꯞ ꯇꯤ ꯌꯁꯜꯂꯒꯩꯗ ꯄꯥꯛꯖꯨꯝꯝꯅ ꯇꯨꯝꯃ ꯂꯩꯗꯅ
ꯍꯧꯒꯠꯂꯔꯨꯖꯊꯑꯦ ꯑꯗꯨꯒ
ꯑꯧ ꯍꯣꯏꯂ ꯍꯩꯖꯥꯔꯦ ꯑꯗꯨ ꯑꯣꯏꯔꯅ ꯁꯑꯦ
ꯑꯥ ꯀꯔꯤ ꯍꯥꯏꯩ ꯆꯔꯤꯃꯣ
ꯑꯩꯅ ꯆꯥꯕ ꯍꯩꯗꯣ ꯍꯩꯅꯧꯅꯦ ꯀꯥꯎꯗꯤꯌꯥ ꯑꯊꯨꯝꯕ ꯑꯃꯗ ꯑꯅꯤꯉꯌꯦ ꯍꯧꯖꯤꯛꯀꯥꯟꯁꯦ ꯑꯊꯨꯝꯕ ꯑꯗꯨꯒ ꯑꯁꯤꯟꯕ ꯑꯃ ꯆꯥꯔꯦ
ꯑꯗꯤ ꯌꯥꯝ ꯅꯪꯁꯨꯨꯈꯤ ꯊꯣꯡꯉ ꯆꯥꯁꯤꯜꯂꯛꯑꯣ ꯑꯁꯤꯁꯨ ꯈꯦ ꯊꯣꯡꯁꯤꯗ ꯈꯪꯗꯦꯅ ꯍꯥꯏꯒꯤ꯭ꯔ ꯀꯩꯅꯣꯝ ꯍꯥꯏꯈꯤꯕ ꯃꯁꯤꯅ ꯉꯥꯏ ꯀꯣꯜ ꯇꯧꯔꯛꯇ꯭ꯔꯣ ꯅꯪꯉꯣꯟ ꯇꯧꯅꯤ ꯍꯥꯏꯈꯤꯕꯅꯦ ꯑꯩꯉꯣꯟꯗ ꯇꯧꯔꯛꯑꯝꯃꯦ
ꯇꯧꯔꯛꯑꯦ ꯃꯥ ꯉꯁꯤꯒꯤ ꯋꯥꯔꯤ ꯁꯥꯟꯅꯈ꯭ꯔꯦ
ꯃꯥꯗꯤ ꯗꯤꯟꯗꯨꯁꯨ ꯇꯧꯅꯤ ꯈꯣꯠꯅꯤ ꯀ ꯍꯥꯏꯒꯌꯦꯝ
ꯏꯦꯟꯇꯎꯗ꯭ꯔꯤ
ꯑꯩꯗꯤ ꯤꯟꯗꯤ ꯇꯧꯗꯅ ꯇꯟꯅ ꯁꯨꯇꯧ ꯇꯧꯗꯦꯍꯥꯟꯗꯩ ꯑꯃꯨꯛꯀꯥꯎ ꯋꯥꯔꯤ ꯁꯥꯟꯅꯗ꯭ꯔꯦ
ꯑꯩꯗꯤꯟꯗ ꯑꯃꯨꯛ ꯑꯃꯨꯛ ꯅꯍꯥꯟ ꯅꯣꯡꯃꯨ ꯁꯥꯟꯅ ꯃꯥꯜꯂꯦ ꯑꯣ ꯑꯩꯈꯣꯏꯗ ꯑꯉꯥꯡ ꯅꯨꯄꯥ ꯃꯆꯥ ꯌꯥꯝ ꯂꯩꯌꯦ ꯑꯗꯣ ꯍꯥꯞꯆꯤꯜꯂꯦ ꯑꯗ ꯑꯃꯨꯛ ꯁꯥꯟꯅꯔꯦ
ꯑꯥ ꯌꯥꯕ꯭ꯔꯣ
ꯌꯥ ꯌꯥꯑꯌꯦ ꯃꯥꯥꯏꯕ꯭ꯔ ꯐꯥꯎꯗꯨꯔꯣꯟ
ꯐꯔꯦ ꯐꯔꯦ
ꯑꯗꯨꯒ ꯂꯣꯏꯒꯤꯗꯧꯔꯑꯕ ꯁꯤꯒꯤꯗꯣ
ꯎꯝ ꯏ ꯆꯗꯦꯕ ꯎꯝ
ꯑꯗꯨꯋꯥꯩꯁꯪꯈꯤ ꯀꯩꯗꯧꯉꯩ ꯂꯣꯏꯗꯣꯏꯔꯗꯤ ꯍꯥꯏꯔꯛꯁꯦ ꯂꯣꯏꯗꯧꯔꯦ ꯈꯈꯤꯇꯪꯅꯦ ꯍꯥꯏꯔꯛꯄꯗꯣ
ꯑ ꯃꯊꯪ ꯆꯍꯤ ꯃꯨꯛꯂꯥꯛꯆꯔꯅꯤ
ꯃꯊꯪ ꯆꯍꯤ
ꯎꯝ
ꯃꯦ ꯑꯃꯒꯤꯒ ꯑꯃꯝ ꯂ‌ꯣ
ꯑꯗꯨꯗꯤ ꯆꯞ ꯆꯥꯕ ꯈꯪꯗꯦ ꯃꯣꯏ ꯊꯕꯛ ꯂꯩꯔꯀꯥꯟꯗ ꯇꯥꯛꯁ ꯂꯩꯔꯀꯥꯟꯗ ꯁꯨꯝ ꯍꯥꯏꯔꯛꯄꯩ ꯋꯥꯅꯤꯗ ꯂꯛꯄꯗꯤ ꯍꯥꯥꯛꯄꯗꯤ ꯃꯃꯥ ꯗꯨꯑꯦ ꯂꯥꯛꯈꯤꯕꯤꯗꯨꯗꯅꯤꯅꯦꯍꯦ ꯍꯥꯏꯔꯤꯖꯦ
ꯍꯣꯏꯅꯦ ꯍꯣꯏꯅꯦ
ꯑꯗꯣ ꯃꯣꯏꯅ ꯀꯣꯜ ꯑꯃꯗ ꯄꯩꯁꯥ ꯀꯌꯥꯅꯣꯝ ꯍꯥꯏꯕꯗꯣ ꯑꯗꯨ ꯃꯁꯤꯡꯗꯨꯗꯤ ꯊꯥꯗ ꯃꯥꯜꯂꯦꯀꯣ
ꯊꯥꯗꯦ ꯊꯥꯗꯦ
ꯑꯦ ꯑꯩ ꯌꯦꯡꯕ ꯊꯥꯗꯦꯕ
ꯊꯥꯗꯕꯅꯤ
ꯑꯣ ꯀꯩꯅꯑꯣ ꯀꯩ ꯌꯥꯝ ꯇꯨꯃꯤꯅꯤꯡꯉꯩ
ꯇꯨꯃꯨ ꯃꯨꯛꯀꯥ
ꯎꯝ ꯐꯖꯔꯅꯤ ꯈꯅꯥꯎ ꯅꯥꯔꯤ ꯅꯥꯔꯤꯒ ꯇꯧꯋꯦꯗꯨꯒ
ꯑꯌꯥ ꯊꯃꯣꯏꯗ ꯄꯨꯔꯤꯕ ꯃꯩꯆꯥꯛꯁꯦ ꯑꯥꯎ
ꯅꯣꯏ ꯑꯍꯨꯝ ꯍꯩꯗꯔꯕꯥꯥꯗꯂ ꯌꯨꯝꯗ
ꯍꯧꯖꯤꯛꯄꯨꯗꯤ ꯑꯩꯈꯣꯏ ꯄꯥꯕꯨꯡ ꯂꯥꯛꯑꯦ ꯉꯁꯤ ꯑꯃꯨꯛ ꯑꯩꯈꯣꯏ ꯃꯔꯤ ꯁꯨꯔꯦ ꯑꯗꯨꯅ ꯑꯩꯈꯣꯏ ꯑꯦ ꯃꯤꯅꯨꯖꯨ ꯃꯌꯥꯝ ꯑꯗꯨꯕꯨꯗꯤ
ꯑꯩꯈꯣꯏ ꯃꯤꯅꯨ ꯑꯝꯕꯛꯇ ꯉꯥꯏꯔꯦ
ꯃꯤꯅꯨ ꯀꯩ ꯀꯥꯏ ꯆꯀ꯭ꯔꯕ
ꯃꯤꯅꯨꯒꯤ ꯂꯝ ꯍꯦꯜꯂꯛꯄꯗꯒꯤ ꯄꯤꯊꯣꯛꯈ꯭ꯔꯦ ꯆꯥꯊꯣꯛꯈ꯭ꯔꯦ
ꯆꯥꯊꯣꯛꯏꯕ
ꯐꯥꯒꯤ ꯇꯧꯕꯅꯤ ꯄꯤꯊꯣꯛꯈ꯭ꯔꯦ ꯄꯤꯊꯣꯛꯈ꯭ꯔꯦꯍꯥꯕ ꯄꯤꯊꯣꯛꯈ꯭ꯔꯦꯍꯥꯕ
ꯑꯦ
ꯑ‌ꯣ ꯑꯩꯈꯣꯏꯗꯤ ꯁꯤꯛꯁ ꯂꯩꯔꯤ ꯁꯤꯛꯁ
ꯍꯧꯗꯣꯡ ꯂꯝ ꯌꯥꯝ ꯍꯦꯟꯃꯂꯛꯄ ꯀꯥ ꯑꯃꯥ ꯍꯦꯜꯂꯛꯄ ꯑꯗꯗꯒꯤ ꯊꯤꯗꯣꯛꯈ꯭ꯔꯦ
ꯑꯩꯈꯣꯏꯁꯨ ꯍꯦꯜꯂꯦꯕꯣ ꯂꯝ ꯍꯦꯟꯕꯗ ꯑꯩꯈꯣꯏ ꯃꯥꯅ ꯉꯥꯡꯕꯗ ꯉꯥꯡꯕꯗ
ꯉꯥꯅꯨ ꯌꯦꯟ ꯒ꯭ꯌꯥꯟ ꯃꯦꯟ ꯇꯥꯔꯑꯣꯏꯗꯕ
ꯑꯣ ꯆꯥꯔꯤꯗꯕ
ꯑꯣꯏꯣꯏꯃꯤ ꯉꯥꯅꯤ ꯉꯥꯅꯨ ꯃꯆꯥ ꯃꯆꯥ ꯊꯣꯛꯏꯅꯦ
ꯎꯝ ꯆꯥꯕꯅꯤ ꯆꯥꯕꯅꯤ ꯃꯣꯏ ꯉꯝ ꯃꯃꯦ ꯁꯥꯗꯅ ꯑꯩꯈꯣꯏꯅ ꯑꯃꯨꯣ ꯑꯗꯨꯒꯨꯝꯕ ꯂꯣꯏ ꯗ꯭ꯔꯕꯅꯤꯅ ꯐꯥꯔꯦ
ꯈꯥꯟꯗꯥ ꯀꯕꯛꯇ꯭ꯔꯕꯅꯤꯅ ꯄꯤꯣ ꯑꯣꯏꯔꯦꯗ
ꯑꯩꯈꯣꯏꯅ ꯃꯌꯨꯡ ꯍꯥꯟꯖꯟꯕ ꯈꯨꯀꯟꯝꯅꯤ ꯈꯪꯕ꯭ꯔꯥ ꯄꯣꯂꯥꯡꯗ ꯐꯤ ꯍꯥꯞꯄ ꯊꯝꯃꯝꯕ ꯀꯥꯈꯠꯂ ꯃꯌꯨꯡ ꯍꯥꯟꯖꯜꯂꯝꯃꯤ ꯑꯗꯒꯤꯗꯤ ꯂꯥꯏꯔꯤꯛꯁꯦ ꯃꯈꯥꯗ ꯂꯩꯕꯥꯛ ꯃꯈꯥꯗ ꯊꯝꯃꯝꯕꯗꯣ ꯑꯗꯨꯗꯨꯒ ꯃꯌꯨꯡ ꯍꯥꯟꯖꯜꯂꯝꯗꯣꯏꯅꯦꯕ ꯑꯗꯩꯗꯤ ꯏꯟꯖꯥꯡ ꯅꯥꯄꯤ ꯃꯈꯥꯗ ꯊꯝꯕ ꯑꯗꯨꯗꯨꯅ ꯃꯌꯨꯝ ꯉꯥꯟꯁꯤꯜꯂꯃꯤꯅꯦ ꯍꯥꯏꯕ ꯃꯣꯏ ꯃꯌꯥꯝ ꯌꯥꯝꯃꯕꯅꯤꯅ ꯀꯣꯛꯄ ꯉꯥꯎꯖꯥꯟꯅꯤ
ꯈꯪꯗꯦꯗ ꯍꯧꯗꯣꯡꯅꯤ ꯀꯥꯏꯅ ꯑꯩꯕꯨꯗꯤ ꯀꯩꯁꯨ ꯈꯟꯕꯤꯅꯦꯗ ꯃꯣꯏꯗꯨ ꯆꯥꯔꯁꯨ ꯑꯗꯨꯝ ꯅꯨꯡꯁꯤ ꯊꯤꯕ ꯑꯗꯨ ꯃꯣꯏ ꯈꯥꯡꯕ ꯉꯝꯇ꯭ꯔꯦ
ꯌꯥꯗꯕ ꯀꯥꯡꯕꯨꯅ ꯄꯤꯊꯣꯛꯈ꯭ꯔꯦꯕ
ꯌꯥꯗꯕꯒ ꯑꯩꯉꯣꯟꯅ ꯄꯤꯊꯣꯛꯈ꯭ꯔꯦꯕ ꯉꯁꯤ ꯑꯃ ꯂꯧꯈꯔꯦ ꯍꯥꯎ ꯅꯨꯄꯥ ꯍꯥꯎ ꯅꯨ ꯏꯃ
ꯀꯔꯝꯕ ꯈꯛꯇ ꯉꯥꯏꯍꯧꯔꯕ
ꯑꯃꯃꯨꯕꯤꯗꯣ ꯉꯥꯏ ꯍꯥꯏꯥꯎꯔꯦ
ꯑ ꯐꯣꯏ ꯇꯅ ꯎ ꯑꯇꯣꯝꯗ ꯏꯍꯥꯡ ꯍꯥꯡꯉꯝꯃꯅꯤ ꯉꯍꯥꯟꯁꯦ ꯃꯣꯏ ꯃꯌꯥꯝ ꯂꯩꯃꯤꯟꯅꯔꯝꯃꯒ
ꯕꯣꯏ ꯑꯩꯁꯨꯕ꯭ꯔꯁꯨ ꯈꯪ ꯄꯣꯟꯇꯦꯗ
ꯈꯥꯁ ꯀꯔꯤ
ꯃꯉꯣꯟꯗꯒꯁꯦ ꯈꯠꯅꯕ ꯍꯧꯕꯤꯔꯕꯅꯦꯕ ꯁꯣꯂꯅ
ꯁꯣꯟꯕ꯭ꯔꯕ ꯃꯥꯅ ꯈꯔ ꯍꯅꯨꯔꯕꯣꯏꯔꯕ ꯑꯥ
ꯑꯃꯗꯨꯅ ꯏꯟꯈꯠꯂꯛꯏꯕꯅꯤꯗꯅ
ꯑꯣ ꯄꯤꯔꯤꯕ
ꯍꯔꯥꯎꯔꯝꯒꯅꯤ ꯍꯥꯏꯕꯒꯤ ꯊꯥꯖꯕ ꯂꯩꯦ
ꯐꯔꯦꯅ ꯑꯗꯨꯅ
ꯐꯔꯤ
ꯎꯝ
ꯌꯥꯕꯨꯅꯠꯇꯖꯨ ꯈꯔꯗꯤ ꯍꯔꯥꯎꯔꯒꯗꯤ ꯑꯩꯈ ꯈꯔꯕꯨꯗꯤ ꯅꯨꯡꯉꯥꯏꯔꯝꯃꯣꯏ ꯈꯔꯕꯨꯗꯤ ꯅꯨꯡꯉꯥꯏꯔꯝꯃꯣꯏ ꯈꯔ ꯏꯪ ꯑꯗꯨꯒ
ꯀꯩꯅꯣ ꯍꯨꯏꯒꯦ ꯑꯃꯨ ꯈꯣꯡꯉꯤꯗ
ꯍꯥꯥ ꯑꯣꯅꯦ ꯑꯣ
ꯍꯨꯏꯗꯦ ꯇꯕ ꯍꯣꯉꯗ ꯑꯗꯨ ꯍꯨꯏꯒ ꯍꯣ ꯃꯅꯤꯅꯦ ꯇꯔꯣ
ꯑꯣ ꯍꯨꯏꯅꯤ ꯍꯨꯏ ꯍꯣꯏ ꯊꯪꯅ ꯑꯗꯨꯁꯨ ꯂꯣꯏ ꯑꯩꯈꯣꯏꯗꯁꯨ ꯑꯅꯤ ꯂꯣꯏꯁꯜꯂꯦ ꯑꯗꯨꯗꯤ ꯑꯗꯨꯝ
ꯈꯣꯡꯅꯅ ꯑꯗꯨꯝ ꯂꯩꯔꯦ ꯑꯣꯟꯁꯤꯟ ꯑꯣꯟꯁꯤꯟ ꯍꯖꯅ
ꯎ ꯑꯗꯨ ꯌꯦꯟꯅ ꯊꯪꯅ ꯌꯥ ꯂꯩꯁꯦ ꯈꯣꯡꯅꯩ ꯍꯥꯏꯕ ꯂꯥꯕ ꯉꯥꯛꯇꯣꯏꯕꯒꯤ
ꯆꯤꯛꯄ ꯑꯩꯈꯣꯏꯅ ꯃꯤ ꯆꯤꯛꯄꯒꯤ ꯊꯧꯗꯣꯛ ꯀꯊꯣꯛꯇ꯭ꯔꯣ ꯑꯇ ꯈꯣꯏ ꯁ ꯔꯤꯚꯣꯁ ꯁꯨꯖꯤꯒ ꯅꯃꯤ ꯍꯏ ꯅꯃꯤ ꯌꯥ ꯁꯤꯏ
ꯑꯣ ꯊꯣꯛꯇꯔꯦ ꯑꯗꯨꯃꯗꯤ ꯀꯌꯥ
ꯍꯤꯗꯥꯛ ꯈ ꯀꯥꯞꯊꯣꯛꯄꯤꯌꯨꯍ ꯅꯣꯏ ꯍꯨꯏꯗꯣ
ꯍꯣꯏ ꯍ ꯏꯒ ꯀꯥ ꯍꯜꯒꯝ ꯇꯧꯕꯕꯅꯤꯅ
ꯎꯝ ꯍꯥꯏꯗꯤ ꯃꯤꯉꯣꯟꯗ ꯑꯃꯨꯛ ꯆꯤꯛꯎꯨꯔꯒ ꯑꯃꯨꯛ ꯗꯁꯥ ꯑꯃꯨꯛ ꯇꯥꯅꯦꯕ ꯑꯆꯤꯛꯄ ꯃꯤꯗꯁꯨ ꯅꯣꯏꯗꯁꯨ
ꯠ ꯑꯗꯣ ꯆꯖꯤꯛꯅꯗꯦꯗꯀꯣ ꯂꯥꯛꯅꯗꯦ ꯁꯤꯗꯗꯤ
ꯍꯧꯖꯤ ꯄꯨꯖꯤ ꯀ ꯔꯦꯗꯤ ꯐꯩꯌꯦ
ꯅꯣꯏ ꯇꯏꯁꯤꯅ ꯔꯕ꯭ꯔꯕꯩꯌꯥ
ꯎꯝ ꯎ ꯆꯤꯛꯅꯔꯤ ꯏꯕꯤꯃ ꯆꯤꯛꯅꯔꯤꯌꯦꯦ
ꯃꯥꯜꯂꯦꯕ ꯅꯪ ꯋꯥꯉꯥꯡꯁꯨꯒꯥꯡꯗꯣ ꯆꯤ ꯅꯦꯔꯔꯕ
ꯉꯅꯥꯅꯅꯨꯡꯗꯥꯅꯦ ꯑꯩꯈꯣꯏꯁꯦ ꯈꯠꯅꯔꯤꯗ ꯀꯔꯤꯩꯅꯣ ꯈꯨꯈꯣꯡ ꯑꯝꯅꯦꯍꯦ ꯇꯥꯅꯤꯡꯗꯕꯅ ꯑꯩꯗꯤ
ꯀꯌꯥ ꯇꯗ ꯃꯥꯥꯏꯨ ꯄꯨꯗꯤ ꯍ
ꯐꯔꯦ ꯐꯔꯦ ꯑꯗꯨꯗꯤ ꯊꯝꯃꯒꯦ ꯑꯦ ꯎ